ꯑꯣ
ꯇꯥꯕ꯭ꯔꯣ
ꯇꯥꯏꯌꯦ ꯅꯨꯡꯁꯤꯠ ꯌꯥꯝ ꯁꯦꯠꯂꯦ ꯑꯩꯈꯣꯏꯔꯣꯝꯗꯗꯤ ꯅꯣꯏꯔꯣꯝꯗ ꯁꯦꯠꯄ꯭ꯔꯥ
ꯑꯩꯈꯣꯏꯁꯨ ꯁꯦꯠꯂꯤꯌꯦ ꯅꯨꯡꯁꯤꯠ ꯁꯤꯠꯄꯒꯤ ꯆꯤꯡꯗ ꯀ꯭ꯔꯣꯡ ꯀ꯭ꯔꯥꯡ ꯂꯥꯎꯑꯣꯦ ꯃꯌꯥꯝꯁꯦ
ꯑꯩꯈꯣꯏꯁꯨ ꯆꯤꯡꯒ ꯃꯈꯣꯟ ꯅꯨꯡꯁꯤꯠ ꯌꯥꯝꯦꯠꯄꯦ ꯀ꯭ꯔꯣꯥꯡꯣꯡ ꯆꯨꯔꯛꯀꯥꯗꯗꯤ ꯅꯨꯡꯁꯥ ꯑꯃꯨꯛ ꯇꯤꯀꯠꯇꯅ ꯁꯥꯏ ꯑꯃꯨꯛ ꯂꯥꯛꯁꯜꯗꯤ ꯒ꯭ꯌꯥꯟ ꯇꯥꯗꯦ ꯍꯧꯖꯤꯛ ꯇꯧꯔꯤꯁꯦ ꯎ ꯅꯣꯡ ꯇꯞꯇ ꯍꯩꯊꯔꯛꯇꯣꯏꯔꯥ ꯆꯨꯊꯔꯛꯇꯣꯏꯔꯥ ꯈꯪꯗꯦ
ꯑꯗꯨꯅꯤ ꯑꯩꯈꯣꯏꯁꯨ ꯍꯧꯖꯤꯛ ꯍꯥꯏꯅꯔꯤꯁꯦ ꯉꯁꯥꯏ ꯂꯥꯏꯒꯤ ꯊꯧꯔꯝ ꯇꯧꯔꯤꯉꯩꯗꯅꯦ ꯅꯣꯡꯁꯦ ꯂꯣꯏ ꯃꯥꯡꯁꯤꯟꯈ꯭ꯔꯦꯅ ꯅꯣꯡ ꯇꯥꯔꯛꯀꯗ꯭ꯔꯦꯅ ꯈꯜꯂꯦ ꯃꯝꯇ ꯑꯣꯏꯅ ꯈꯟꯕ ꯅꯠꯇꯦ ꯐꯠꯇꯕꯅ ꯁꯃꯤꯅꯔ ꯑꯣꯏꯅ ꯈꯜꯂꯤꯗꯅꯀꯣ ꯑꯗꯨ ꯅꯣꯡ ꯇꯥꯔꯛꯀꯗ꯭ꯔꯥꯅ ꯈꯜꯂꯦ ꯑꯗꯨ ꯉꯥꯏꯍꯥꯛ ꯂꯩꯒ ꯃꯤꯁꯥ ꯌꯥꯝ ꯂꯔꯥꯎ ꯁꯥꯗꯣꯔꯛꯑꯦ ꯑꯗꯨꯗꯨ ꯅꯅꯦ ꯀꯩ ꯍꯥꯏꯅꯤ ꯃꯤꯉꯣꯟꯗ ꯑꯩꯈꯣꯏꯒꯤ ꯄꯨꯛꯅꯤꯡ ꯋꯥꯈꯜ ꯋꯥꯍꯟꯕ ꯍꯥꯏꯕꯗꯣ ꯑꯗꯨ ꯑꯣꯏꯕ ꯉꯥꯏꯥꯛꯇꯪꯗꯨꯗꯣꯣꯡ ꯆꯨꯔꯒꯗꯤ ꯁꯨꯝ ꯂꯥꯏꯒꯤ ꯊꯔꯝ ꯇꯧꯔꯤꯉꯩꯗ ꯅꯨꯡꯉꯥꯏꯇꯗꯅ ꯀꯣ ꯆꯥꯅꯕꯕꯨꯗꯤ ꯖꯤꯡꯒꯒ ꯀꯥꯞ ꯂꯩ ꯈꯟꯕ ꯀꯝꯃꯨꯅꯤꯇꯤ ꯍꯣꯜ ꯑꯣꯏꯕꯅꯤꯅ ꯐꯕ ꯑꯗꯨꯃꯥꯏꯅ ꯇꯧꯔ ꯁꯤ ꯃꯆ ꯂꯣꯏꯈ꯭ꯔꯦ ꯆꯥꯛ ꯆꯣꯛ
ꯏꯟꯖꯥꯡ ꯃꯊꯦꯜ ꯍꯥꯎꯔꯕꯣ
ꯑꯥ ꯍꯥꯎꯋꯦ ꯌꯥꯝ ꯀꯟꯅ ꯍꯥꯎꯕꯗꯤ ꯑꯣꯏꯗꯦ ꯑꯗꯨꯒ ꯃꯊꯦꯜꯠꯅꯁꯨ ꯌꯥꯝꯃꯟꯗꯅ ꯆꯥꯐꯝ ꯈꯪꯗꯕꯗꯣ ꯃꯊꯦꯜ ꯀꯨꯟꯒ ꯃꯉꯥ ꯇꯧꯋꯦꯕ ꯑꯗꯒꯤ ꯀꯥꯡ ꯃꯌꯥ ꯅꯛꯁꯜꯂꯛꯄꯒꯤꯅꯦꯅꯅꯦ ꯈꯦꯆꯔꯤꯁꯨ ꯍꯥꯞꯄꯦ ꯑꯗꯨꯗꯒꯤ ꯎꯣꯏ ꯎꯇꯤꯁꯨ ꯍꯥꯞꯄꯦ ꯑꯗꯨꯗꯒꯤ ꯃꯃ ꯃꯁꯥꯒꯤ ꯎꯁꯣꯏꯁꯥꯒꯤ ꯑꯃꯨꯛ ꯎꯇꯤ ꯑꯁꯪꯕꯁꯨ ꯍꯥꯞꯄꯦ ꯑꯗꯒꯤ ꯃꯨꯗꯨꯖꯥꯟ ꯊꯣꯡꯕ ꯄꯀꯧꯣꯔꯥ ꯊꯣꯡꯕ ꯑꯗꯒꯤ ꯎꯁꯣꯏ ꯀꯥꯡꯁꯨ ꯑꯗꯒꯤ ꯁꯪꯒꯣꯝ ꯈꯦꯔ ꯆꯥꯛꯍꯥꯎ ꯑꯗꯒꯤ ꯀꯩꯅꯣ ꯃꯔꯣꯏ ꯊꯣꯡꯕ ꯑꯗꯨꯒ ꯈꯥꯃꯦꯟ ꯑꯁꯤꯟꯕꯒ ꯍꯋꯥꯏꯔꯥꯖ ꯃꯥꯒ ꯊꯣꯡꯕ ꯑꯗꯒꯤ ꯑꯆꯥꯔ ꯆꯝꯐꯨꯠ ꯑꯗꯒꯤ ꯀꯥꯡꯍꯧ ꯑꯗꯒꯤ ꯑꯥ ꯑꯗꯒꯤ ꯌꯦꯟꯗꯦꯝꯒ ꯀꯩꯅꯣ ꯊꯥꯡꯖꯤꯡꯒ ꯏꯔꯣꯟꯝꯕ ꯑꯗꯒꯤ ꯕꯣꯔꯥ ꯊꯕꯥ ꯑꯗꯨꯗꯤ ꯀꯔꯤ ꯋꯥꯠꯂꯤ ꯃꯊꯦꯛ ꯌꯥꯄꯟꯗꯅꯅꯦ ꯀꯣꯛ ꯉꯥꯎ ꯍꯥꯏꯕ ꯑꯆꯥꯜ ꯑꯗꯒꯤ ꯍꯋꯥꯏ ꯃꯅꯥ ꯊꯣꯡꯕ ꯑꯗꯒꯤ ꯃꯊꯦꯜ ꯀꯨꯟꯒ ꯃꯉꯥꯅꯤ
ꯃꯊꯦꯜ ꯌꯥꯝꯃꯟꯗꯅ ꯑꯩ ꯍꯥꯏꯐꯝ ꯈꯪꯗ꯭ꯔꯦ ꯀꯩ ꯀꯔꯤꯅꯣ ꯈꯔ ꯀꯥꯎꯔꯦ ꯍꯥꯏꯕꯗ ꯑꯗꯩ ꯍꯋꯥꯏ ꯍꯋꯥꯏ ꯀ ꯁꯒꯣꯜ ꯍꯋꯥꯏ ꯑꯗꯒꯤ ꯍꯋꯥꯏ ꯀꯩꯕ ꯑꯃ ꯍꯋꯥꯏꯃꯨꯛ ꯅꯥꯕꯗꯒ ꯆꯥꯕꯗ ꯍꯋꯥꯏꯃꯨꯛ ꯍꯥꯏꯇꯥꯔꯅꯦ ꯑꯗꯨꯒ ꯍꯋꯥꯏ ꯃꯨꯃꯨ ꯑꯗꯒꯤ ꯃꯥꯏꯔꯦꯝ ꯊꯣꯡꯕ ꯑꯗꯒꯤ ꯀꯩ ꯋꯥꯠꯂꯤ ꯈꯪꯗꯦ ꯌꯥꯝꯃꯟꯗꯅ ꯀꯣꯛ ꯉꯥꯎꯋ ꯑꯩ ꯆꯥꯐꯝ ꯈꯪꯗꯦ ꯑꯩ ꯃꯦꯔꯥꯃꯤꯁꯀꯤ ꯆꯥꯛ ꯌꯦꯟꯁꯥꯡꯁꯦ
ꯃꯊꯦꯟꯕꯨꯗꯤ ꯎꯝ ꯃꯊꯦꯜꯕꯨꯗꯤ ꯌꯥꯝ ꯌꯥꯝꯃꯦ ꯑꯗꯨ ꯀꯩꯅꯣ ꯇꯧꯕꯅꯤꯗ ꯑꯗꯨꯝ ꯉ ꯃꯤꯁꯀꯤꯔꯤ ꯌꯥꯝꯕ ꯌꯥꯝ ꯌꯥꯝꯒꯟꯕꯅꯦꯕ ꯑꯗꯨꯒ ꯀꯩꯅꯣꯒꯤ ꯑꯩꯈꯣꯏꯒꯤ ꯉꯥ ꯆꯥꯛꯀꯨꯝꯕ ꯊꯣꯡꯈꯤꯕꯁ ꯃꯊꯦꯜꯁꯦ ꯈꯔ ꯁꯝꯖꯤꯜꯂꯒ ꯀꯥꯡꯉꯧ ꯑꯃ ꯖꯨ ꯑꯃ ꯏꯔꯣꯝꯕ ꯑꯃꯗꯤ ꯑꯗꯨꯝ ꯑꯊꯣꯡꯕ ꯑꯃꯗ ꯍꯋꯥꯏ ꯁꯒꯠꯂꯋꯥꯏꯒꯨꯝꯕ ꯑꯃ ꯇꯧꯔꯒ ꯑꯗꯨꯝ ꯂꯣꯏꯁꯟꯅꯕꯅꯦ ꯀꯩꯁꯨ ꯌꯥꯝꯗꯕꯅꯦꯕ ꯑꯗꯨꯒ ꯃꯦꯔꯥꯃꯤꯁꯤꯗꯤ ꯃꯊꯦꯜꯁꯨ ꯌꯥꯝ ꯂꯣꯡꯕꯅꯤ ꯑꯗꯨꯒ ꯆꯪꯕꯁꯨ ꯃꯥꯅ ꯍꯦꯟꯕꯅꯤ
ꯑꯗꯨꯅꯦ ꯑꯩ ꯆꯥꯅꯤꯡꯗꯦꯕ ꯃꯊꯦꯜꯗꯣ ꯃꯉꯥ ꯇꯔꯨꯛ ꯇꯧꯔꯒ ꯒ꯭ꯌꯥꯟ ꯇꯥꯅ ꯆꯥꯕꯗꯨꯅ ꯐꯩꯌꯦꯕ ꯅꯍꯥꯥꯟ ꯂꯩꯒ ꯑꯃꯃꯨꯛ ꯂꯥꯛꯀꯅꯤ ꯅꯍꯥꯟ ꯂꯩꯒ ꯑꯃꯃꯨꯛ ꯂꯥꯛꯁꯜꯂꯛꯀꯅꯤ ꯀꯩꯅꯣ ꯇꯧꯗꯦ ꯍꯥꯏꯕ ꯆꯥꯅꯤꯡꯕ ꯄꯣꯠ ꯑꯝꯇ ꯑꯣꯏꯗꯦ ꯍꯥꯏꯕ ꯐꯥꯅꯩꯁꯤꯡꯅ ꯉꯥ ꯑꯗꯨꯝ ꯇꯧꯔꯒ ꯏꯔꯣꯝ ꯑꯃ ꯇꯧꯔꯒ ꯆꯝꯐꯨꯠ ꯑꯃ ꯑꯆꯥꯔ ꯑꯃ ꯍꯥꯞꯄꯒ ꯑꯗꯒꯤ ꯍꯋꯥꯏ ꯊꯣꯡꯕꯒꯨꯝꯕ ꯑꯃ ꯍꯥꯞꯄꯣꯛꯑꯒ ꯈꯣꯠꯂꯗꯅ ꯑꯗꯨꯃꯥꯏꯅ ꯊꯥꯡꯒꯩ ꯁꯦꯡꯗꯅ ꯒ꯭ꯌꯥꯟ ꯇꯥ ꯆꯥ ꯝ ꯐꯩꯌꯦꯕ ꯀꯔꯝꯝꯕꯅ ꯆꯥꯗꯣꯏꯅꯣ ꯀꯔꯝꯕ ꯒ꯭ꯌꯥꯟꯅꯤꯅ ꯇꯥꯗꯦ ꯍꯥꯏꯕ ꯄꯨꯈꯝꯗꯨ ꯍꯟꯖꯥꯡ ꯉꯥꯛꯇ ꯉꯥꯏꯍꯧꯋꯤ
ꯒꯌꯥꯟ ꯇꯥꯇꯦꯕ ꯑꯗꯒꯤꯅꯦꯦꯛ ꯈꯦꯆꯗꯨ ꯀꯔꯥꯟ ꯆꯥꯅꯤꯡꯗꯣꯔꯤꯒꯦ ꯆꯆꯥꯄꯣꯠ ꯏ ꯊꯜꯂꯀꯥꯟ ꯄꯨꯊꯣꯔꯛꯑꯦ ꯑꯃꯨꯛ ꯑꯗꯨꯗꯤ ꯃꯗꯨꯖꯥꯅ ꯑꯃꯨꯛ ꯄꯨꯊꯣꯔꯛꯏ ꯑꯗꯒꯤ ꯄꯀꯣꯔꯥꯗꯣ ꯍꯥꯟꯅ ꯍꯥꯞꯄꯛꯑꯦ ꯑꯗꯨꯒꯤ ꯃꯇꯨꯡꯗ ꯑꯃꯨꯛ ꯉꯥꯏꯍꯥꯛ ꯂꯩꯔꯒ ꯑꯃꯨꯛ ꯑ ꯆꯥꯛ ꯄꯨꯣꯛ ꯊꯜꯂ ꯀꯥꯟꯗꯨꯗ ꯕꯣꯔꯥ ꯊꯣꯡꯕ ꯑꯃ ꯄꯨꯊꯣꯔꯛꯑꯦ
ꯎꯝ
ꯀꯣꯛꯀ ꯉꯥꯎꯋꯏ ꯑꯗꯩ ꯍꯩ ꯊꯣꯡꯕꯅ ꯈ꯭ꯋꯥꯏ ꯂꯥꯁꯇ ꯑꯃꯨꯛ ꯄꯨꯊꯣꯔꯛꯑꯦ ꯍꯗꯨꯕꯨꯗꯤ ꯆꯨꯝꯃꯦ ꯂꯥꯁ ꯄꯨꯊꯣꯔꯛꯗꯨꯕꯨꯗꯤ ꯑꯗꯨꯕꯨꯗꯤ ꯑꯗꯨꯁꯨ ꯆꯥꯐꯝꯝ ꯅꯥꯐꯝ ꯈꯪꯗꯦ ꯍꯥꯏꯕ ꯌꯥꯝꯃꯟꯗꯅ ꯃꯊꯦꯟ ꯀꯨꯟ ꯃꯉꯥꯅꯤ ꯌꯦꯡꯅꯦ ꯀꯣꯛ ꯉꯥꯎꯋꯦ ꯍꯥꯏꯕ ꯃꯊꯤꯟ ꯉꯥ ꯇꯨꯞꯛꯇꯪ ꯇꯧꯕꯅ ꯐꯩ ꯍꯥꯏꯕ ꯌꯥ ꯇꯅꯣ ꯀꯥꯏ ꯍꯥꯏꯅꯤ ꯍꯥꯎꯅ ꯁꯤꯅ ꯆꯥꯕ ꯑꯗꯨꯝ ꯐꯩꯌꯦꯕ ꯈꯪꯗꯦꯏ ꯀꯣꯛ ꯉꯥꯡ ꯎꯝ
ꯑꯁ ꯑꯗꯨꯅꯅꯦ ꯃꯦꯔꯥꯃꯦꯁ ꯃꯦꯔꯥꯃꯦꯁꯀꯤ ꯃꯊꯦꯜ ꯍꯥꯏꯁꯤꯅꯤ ꯑꯗꯨꯝ ꯌꯥꯝꯕ ꯈꯣꯠꯄꯗ ꯆꯨꯝꯃꯦ ꯌꯥꯝꯐꯝ ꯌꯥꯝꯃꯜꯂꯒꯁꯨ ꯆꯥꯐꯝ ꯈꯪꯗꯕ ꯑꯗꯒꯤ ꯑꯃꯨꯛ ꯃꯌꯥꯝꯗꯨ ꯈꯒ ꯁꯨꯝ ꯇꯁ ꯇꯧꯅꯕ ꯆꯥꯅꯕ ꯉ ꯄꯨꯛ ꯊꯜꯂꯛꯄꯅꯒ ꯍꯜꯂꯛꯄꯒꯨꯝꯁꯦ ꯑꯗꯨꯝ ꯇꯧꯕꯅꯦ ꯑꯗꯨꯏ ꯁꯔꯨꯛꯇꯩ ꯇꯔꯛ ꯇꯔꯛ ꯑꯍꯨꯝ ꯃꯔꯤ ꯃꯉꯥ ꯇꯔꯨꯛ ꯌꯥꯝꯃꯔꯨ ꯇꯔꯨꯛ ꯇꯔꯦꯠ ꯇꯔꯥꯃꯨꯛꯀꯤ ꯃꯅꯨꯡꯗ ꯌꯥꯏꯀꯣ ꯀꯨꯟ ꯃꯉꯥ ꯀꯥꯏꯗꯨꯗꯤ ꯑꯗꯨꯝ ꯌꯥꯝꯃꯜꯂꯦꯕ ꯌꯥꯝꯅ ꯌꯥꯝꯃꯦ ꯍꯥꯏꯕꯗꯤ ꯁꯨꯝ ꯆꯥꯐꯝ ꯃꯐꯝꯁꯨ ꯈꯪꯗꯕ ꯑꯗꯒꯤ ꯑ ꯈꯪꯗꯦ ꯀꯩ ꯍꯥꯏꯗꯣꯏꯅꯣ ꯑꯗꯨꯃꯥꯏꯅ ꯇꯧꯋꯦ ꯑꯗꯣ ꯀꯩꯅꯣꯗꯤꯌꯦ
ꯑꯗꯒꯤ ꯑꯃꯁꯨ ꯋꯥꯠꯂꯤ ꯍꯧꯖꯤꯛꯀꯤꯗꯨꯗ ꯀꯔꯤꯕ ꯁꯅꯥ ꯊꯣꯡꯕꯁꯨ ꯌꯦꯡꯉꯨꯅꯦ ꯀꯌꯥꯝ ꯌꯥꯝꯃꯒꯦ ꯌꯦꯡꯉꯨꯅꯦ ꯀꯣꯛ ꯉꯥꯎꯋꯦꯕ ꯑꯗꯨꯅ
ꯎꯝ ꯀꯩꯅꯣ ꯇꯧꯋꯦ ꯃꯤꯗꯤ ꯁꯅꯥ ꯊꯣꯡꯕꯁꯦ ꯌꯥꯝ ꯄꯥꯝꯅ ꯆꯥꯅꯩ ꯑꯗꯣ ꯑꯩꯗꯤ ꯌꯥꯝ ꯆꯥꯏꯀꯣ ꯑꯗꯨꯏ ꯑꯩ ꯀꯩꯁꯨ ꯄꯥꯝꯕ ꯑꯣꯏꯗꯦ ꯃꯥ ꯑꯗꯨꯝ ꯆꯥꯗ꯭ꯔꯁꯨ ꯌꯥꯏꯑꯅ ꯈꯜꯂꯦ ꯍꯥꯏꯕꯗꯤ ꯀꯩꯁꯨ ꯑꯩꯅ ꯌꯥꯝꯅ ꯈꯣꯏꯗꯥꯔꯨꯕ ꯏꯟꯖꯥꯡ ꯑꯣꯏꯗꯦꯕ ꯁ ꯅꯪ ꯁꯅꯥ ꯊꯣꯡꯕꯁꯤ
ꯆꯞ ꯃꯥꯟꯅꯩ ꯅꯪꯒ ꯑꯩꯒ ꯑꯩꯁꯨ ꯀꯔꯤꯝ ꯈꯣꯏꯗꯥꯗꯤ ꯁꯨꯡ ꯆꯥ ꯍꯦꯛ ꯆꯥꯅꯤꯡꯗꯦ ꯑꯩꯗ ꯍꯥꯎꯔꯤꯅꯣ ꯈꯪꯗꯦ ꯑꯗꯨ
ꯑꯩꯒꯤꯅ ꯃꯦꯔꯥꯃꯦꯁꯇ ꯍꯥꯏꯔꯒꯅ ꯍꯣꯏ ꯎꯇꯤꯒꯨꯝꯕ ꯑꯗꯨꯝ ꯄꯥꯝꯃꯦ ꯑꯗꯩ ꯃꯔꯣꯏ ꯊꯣꯡꯕꯁꯨ ꯄꯥꯝꯃꯤ ꯄꯀꯧꯔꯥꯁꯨ ꯑꯗꯨꯝ ꯄꯥꯝꯃꯤ ꯑꯗꯨꯒ ꯀꯩꯅꯣꯗꯣ ꯑꯩꯈꯣꯏꯒꯤ ꯀꯩꯅꯣꯁꯨ ꯑꯗꯨꯝ ꯍꯥꯎꯕꯅꯤꯗ ꯍꯧꯖꯤꯛꯀꯤ ꯀꯕꯥꯒ ꯀꯩꯅꯣꯒ ꯊꯣꯡꯕꯗꯣ ꯑꯩꯈꯣꯏꯒꯤ ꯔꯥꯖꯃꯥꯒ ꯈꯥꯃꯦꯟ ꯁꯤꯨꯝꯕ ꯇꯧꯔꯒ ꯊꯣꯡꯕꯗꯁꯨ ꯑꯗꯨꯝ ꯍꯥꯎꯕꯅꯤ ꯍꯥꯎꯕꯗꯤꯦ ꯑꯗꯨꯒ
ꯑꯩꯅ ꯑꯗꯨꯗꯣ ꯑꯩ ꯍꯥꯞꯐꯟꯗ꯭ꯔꯦ ꯆꯥꯅꯤꯡꯗꯦꯅ
ꯎꯝ ꯑꯗꯨꯒ ꯀꯩꯅꯣꯗꯣ ꯀꯩꯕ ꯎꯝ ꯑꯗꯒꯤ ꯑꯗꯨꯗꯔ ꯑꯗꯨꯗꯔꯗꯤ ꯈꯪꯗꯦ ꯇꯣꯉꯥꯟꯅꯣꯡ ꯑꯗꯨꯗꯁꯨ ꯃꯥꯜꯂꯦ ꯑꯃ ꯎꯌꯦꯟꯒ ꯍꯥꯞꯄ ꯑꯃ ꯂꯩꯕꯅꯦ ꯁꯥꯛ ꯑꯣꯏꯗꯣꯏꯔꯥ ꯀꯩꯗ ꯑꯗꯨꯁꯨ ꯑꯗꯨꯝ ꯑꯗꯨꯃꯥꯏꯅ ꯇꯧꯕꯁꯨ ꯍꯥꯎꯕꯅꯦ
ꯑꯥ ꯑꯥ ꯍꯋꯥꯏ ꯃꯅꯥ ꯊꯣꯡꯕꯗꯨꯁꯨꯅꯦ ꯀꯟꯇꯛ ꯇꯧꯋꯦꯕ ꯑꯩꯕꯨꯗ ꯆꯥꯅꯤꯡꯕꯒꯤ ꯑꯗꯨꯝ ꯆꯥꯔꯦꯕ ꯑꯗꯣ ꯍꯥꯎꯕ ꯄꯣꯠꯇꯣ ꯑꯣꯏꯗꯦꯗ ꯎꯇꯤ ꯑꯁꯪꯕꯗꯅ ꯈꯔ ꯍꯥꯎꯋꯦ ꯑꯗꯒꯤ ꯄꯀꯧꯣꯔꯥ ꯊꯧꯕꯗꯨꯁꯨ ꯄꯀꯧꯣꯔꯥꯗ ꯑꯩꯈꯣꯏꯒꯤ ꯄꯣꯞꯇꯤ ꯀꯥꯏꯗꯕꯤꯗ ꯑꯩꯈꯣꯏꯒꯤ ꯆꯥ ꯀꯥꯟꯗ ꯄꯔ ꯄꯥꯠꯄꯤꯗꯣ ꯑꯗꯨ ꯑꯣꯏ ꯊꯥꯎꯋꯦꯕꯀꯣ ꯄꯀꯔꯥꯛ ꯀꯟ ꯀꯅꯥꯎꯣ ꯆꯥꯅꯤꯡꯗꯦꯕ ꯑꯗꯨꯒ ꯕꯣꯔꯥ ꯊꯣꯡꯕꯗꯨꯁꯨ ꯍꯥꯎꯋꯤ ꯕꯣꯔꯥꯗꯨꯅꯅꯦ ꯑꯩꯈꯣꯏꯒꯤ ꯀꯥꯛ ꯀꯥꯛ ꯂꯥꯎꯔꯒ ꯈꯪꯗꯦ ꯑꯩꯈꯣꯏꯒꯤꯕꯗ ꯑꯗ ꯑꯩꯈꯣꯏꯒꯤ ꯈꯪꯗꯦ ꯌꯥꯝ ꯅꯨꯡꯉꯥꯏꯕ ꯄꯣꯠ ꯑꯃꯈꯛ ꯑꯣꯏ ꯕꯣꯔꯥ ꯊꯣꯡꯕꯗꯨꯁꯨ ꯍꯥꯎꯋꯦꯕ ꯁꯧꯒꯔꯤꯒꯤ ꯊꯣꯡꯕꯗꯣ ꯑꯗꯨꯒ ꯑꯇꯩꯁꯤꯡꯗꯨꯗꯤ ꯆꯥꯅꯤꯡꯗꯦ ꯍꯦꯟꯖꯟꯒꯦꯝ ꯏꯔꯣꯟꯝꯕꯒ ꯟ ꯊꯥꯖꯤꯟꯅ ꯇꯧꯕ ꯇꯧꯕꯗꯣ ꯑꯗꯨꯁꯨ ꯆꯥꯅꯤꯡꯗꯦ ꯑꯗꯩ ꯃꯔꯣꯏ ꯊꯣꯡꯕꯗꯨꯁꯨ ꯕꯣꯔꯤꯒ ꯊꯣꯡꯕꯗꯣ ꯑꯗꯨꯁꯨ ꯑꯂꯨ ꯃꯌꯥꯝ ꯊꯥꯛꯑꯦ ꯃꯣꯏꯗꯨꯁꯨ ꯑꯗꯨꯁꯨ ꯀꯩꯁꯨ ꯑꯩꯅ ꯆꯥꯅꯤꯡꯕ ꯑꯣꯏꯗꯦ ꯃꯌꯦꯡ ꯊꯣꯡꯕꯁꯨ ꯆꯥꯅꯤꯡꯗꯦ ꯅꯨꯃꯤꯠ ꯊꯣꯡꯕꯗꯅ ꯍꯥꯎꯋꯤ ꯎꯁꯣꯏ ꯀꯥꯡꯁꯣꯏꯗꯨ ꯀꯩꯁꯨ ꯍꯥꯎꯇꯦ ꯆꯥꯕꯨꯗꯤ ꯆꯥꯏꯌꯦꯕꯣ
ꯀꯥꯡꯈꯧꯗꯨꯅ ꯑꯃꯨꯛ ꯀꯩꯅꯣꯒ ꯆꯅꯥꯒ ꯑꯗꯒꯤ ꯀꯕꯥ ꯑꯃ ꯈꯥꯃꯦꯟ ꯑꯈꯥꯕꯤ ꯃꯆꯥ ꯃꯆꯥꯗꯣ ꯑꯗꯨꯗꯨꯒ ꯉꯧꯏꯤ ꯑꯆꯥꯅ ꯑꯗꯨꯗꯤ ꯆꯥꯏ ꯈꯔ ꯈꯥꯕꯤꯗꯣ ꯄꯥꯝꯝꯕꯅꯤꯅ
ꯑꯗꯒꯤ ꯀꯩꯅꯣ ꯇꯧꯋꯦ ꯑꯩꯈꯣꯏꯒꯤ ꯀꯩꯕꯥ ꯎꯝ ꯍꯣꯏ ꯃꯌꯥꯝꯒꯤ ꯊꯣꯡꯛꯄꯅꯤꯅ ꯑꯗꯨꯝ ꯃꯍꯥꯎꯕꯨꯗꯤ ꯑꯗꯨꯝ ꯍꯥꯎꯈꯤꯕ꯭ꯔꯥ ꯄꯉꯥꯎ ꯍꯥꯎꯕꯩ ꯋꯥꯅ ꯍꯥꯎꯇꯕꯁꯨ ꯁꯥꯟꯅꯗꯥꯏꯔ ꯀꯥꯏꯗꯦ ꯀ ꯀꯣꯔꯐꯣꯝꯗ ꯖꯞꯨꯠꯆꯜꯂꯝꯗꯣꯏꯅꯤ ꯑꯗꯒꯤ ꯑꯇꯣꯞ ꯍꯋꯥꯏꯒꯁꯦ ꯑꯗ ꯂꯥꯁꯇ ꯃꯣꯏꯅ ꯁ ꯈꯈꯤꯪ ꯅꯪ ꯇꯧꯁꯤꯜꯂꯒ ꯂꯣꯏꯁꯤꯟꯕꯒꯤ ꯋꯥꯔꯦ ꯄꯥꯡꯒꯨꯠꯇ ꯄꯨꯠꯈ꯭ꯔꯒ ꯑꯗꯣ ꯈꯤꯇꯪ ꯉꯥꯛꯇ ꯑꯩꯈꯣꯏ ꯌꯨꯝꯗ ꯁꯨꯝ ꯅꯣꯔꯃꯦꯜ ꯃꯤ ꯃꯉꯥ ꯑꯃ ꯀꯔꯤ ꯑꯃ ꯁꯨꯝ ꯆꯥꯕꯤꯗꯔꯤ ꯑꯩꯈꯣꯏ ꯐꯖꯅ ꯄꯣꯠꯇꯨꯒꯤ ꯊꯣꯡꯉꯤꯕ ꯄꯣꯠꯇꯣ ꯐꯖꯅ ꯃꯃꯨꯟ ꯐꯥꯅ ꯑꯗꯒꯤ ꯃꯥꯒꯤ ꯀ ꯊꯥꯎ ꯅꯨꯡꯗꯣ ꯐꯖꯅ ꯑꯗꯨꯝ ꯆꯞ ꯆꯥꯖꯩ ꯃꯑꯣꯡꯗ ꯍꯥꯞꯄꯒ ꯊꯣꯡꯕꯅꯦ ꯑꯗꯨꯅꯅꯦꯕ ꯑꯣ ꯍꯥꯎꯔꯤ ꯑꯗꯨꯕꯨꯗꯤ ꯑꯗꯨ ꯑꯃꯨꯛ ꯃꯌꯥꯝ ꯊꯣꯡꯕꯒꯤ ꯊꯣꯡꯉꯛꯄꯒꯤ ꯍꯧꯔꯛꯄꯁꯨ ꯂꯩ ꯑꯗꯩ ꯈꯤꯇꯪ ꯊꯣꯡꯕꯗ ꯐꯣꯝ ꯇꯥꯗꯕꯁꯨ ꯂꯩ ꯊꯣꯡꯄꯁꯦ ꯑꯃꯃꯝꯅꯦ ꯑꯗꯒꯤ ꯀꯩꯅꯣꯁꯨ ꯑꯩꯈꯣꯏꯒꯤ ꯎꯝ ꯃꯔꯣꯏ ꯊꯣꯡꯕꯒꯁꯦ ꯑꯗꯨꯝꯕ ꯁꯣꯞꯃꯦꯦꯂꯥꯒꯗꯗꯤ ꯑꯗꯨꯝ ꯍꯥꯎꯕꯅꯦꯕꯀꯣ ꯑꯗꯩ ꯌꯨꯝꯗꯒ ꯊꯣꯡꯖꯕꯗꯤ ꯑꯗꯨꯝ ꯁꯨꯡꯍꯟ ꯃꯥꯟꯅꯗꯕꯅꯦ ꯑꯗꯨꯝ ꯀꯩꯅꯣ ꯇꯣꯉꯥꯟꯅ ꯑꯗꯨꯝ ꯇꯥꯕꯅꯦꯕ ꯌꯧꯗꯕꯅꯦꯕ ꯑꯗꯨꯃꯥꯏꯅ ꯍꯦꯛ ꯂꯩ ꯑꯗꯨꯒ ꯃꯌꯥꯝ ꯊꯣꯡꯕꯩ ꯃꯌꯥꯝ ꯊꯣꯡꯉꯀꯥꯟꯗ ꯇꯥꯕ ꯐꯣꯡꯉꯒ ꯈꯤꯇꯪ ꯊꯣꯡꯕꯗꯁꯨ ꯇꯥꯗꯕ ꯃꯥꯅ ꯁꯨꯃꯥꯏꯅ ꯁꯨꯝ ꯂꯩꯕꯅꯦ ꯃꯊꯦꯜꯁꯤꯡꯁꯦ ꯑꯗꯨꯒ ꯀꯔꯗꯤ ꯎꯝ ꯉꯁꯤꯒꯤ ꯀꯩꯅꯣꯗꯨꯗ ꯀꯩꯅꯣ ꯍꯧꯖꯤꯛꯀꯤ ꯀꯩꯅꯣꯗꯤ ꯌꯥꯎꯗꯕ꯭ꯔꯥ ꯑꯩꯈꯣꯏꯒꯤ ꯑꯣ ꯍꯩꯗꯪ ꯊꯣꯡꯉꯦꯕ ꯑꯃ ꯑꯃꯁꯁꯨ ꯍꯧꯖꯤꯛꯀꯥꯟꯁꯤꯗꯤ ꯃꯦꯔꯥꯃꯦꯁꯇꯕꯨ ꯑꯣꯏꯔꯁꯨ ꯣ ꯑꯃꯗꯕꯨ ꯑꯣꯏꯔꯁꯨ ꯑꯩꯈꯣꯏꯒꯤ ꯐ꯭ꯔꯨꯏꯠꯁꯔꯥꯛ ꯀ ꯀꯩꯌꯥꯝꯝ ꯂꯩꯗꯅ
ꯍꯣꯏꯣꯏ ꯍꯩ ꯔꯥꯒꯤ ꯁꯂꯥꯠꯇꯣ ꯑꯗꯨꯗꯤ ꯌꯥꯎꯗ꯭ꯔꯦ ꯑꯗꯨ ꯀꯩꯅꯣ ꯌꯥꯎꯏꯤ ꯁꯨꯛꯇꯥꯟ ꯌꯥꯎꯏꯨ ꯞ ꯇꯥꯗꯗꯤ ꯌꯥꯝ ꯍꯥꯎꯋꯦ ꯍꯥꯏꯗꯤ ꯑꯗꯨꯃꯗꯤ ꯐꯖꯅ ꯆꯥꯔꯛꯑꯦ ꯍꯥꯎꯋꯦꯅ
ꯎꯝ ꯁꯞꯇꯥꯅꯤꯁꯦ ꯍꯛꯆꯥꯡ ꯁꯨꯝ ꯆꯥꯥꯁꯟꯈꯤꯕ ꯊꯥꯎ ꯃꯔꯤꯩ ꯀꯩꯀꯩꯗꯣ ꯐꯥꯜꯜꯂꯤꯦ ꯈꯣꯠꯆꯜꯜꯂꯤꯦ ꯀꯩ ꯍꯥꯏ ꯑꯍꯜ ꯂꯃꯟ ꯍꯥꯏ ꯑꯗꯨ ꯐꯩ ꯍꯤꯗꯥꯛ ꯃꯈꯜ ꯑꯃꯅꯦꯅ ꯑꯗꯨ ꯁꯥꯔꯛꯏꯗꯨꯕꯨꯗꯤ ꯑꯩꯈꯣꯏꯒꯤ ꯅꯣꯡꯃꯥꯡꯈꯥ ꯃꯅꯥꯒꯨꯝꯕ ꯑꯗꯒꯤ ꯃꯌꯦꯜꯁꯨ ꯈꯔ ꯍꯥꯞꯀꯅꯤꯕ ꯑꯗꯨꯒ ꯑꯃꯨꯛ ꯀꯩꯅꯣꯅꯦ ꯊꯥꯎꯗ ꯑꯃꯨꯛ ꯉꯧꯔꯤ ꯅꯦꯕ ꯑꯗꯨꯁꯨ ꯊꯥꯎꯗꯕ꯭ꯔ ꯃꯨꯔꯥꯊꯤꯑ ꯇꯧꯔꯤꯏꯗꯣ ꯑꯗꯨ ꯈꯪꯗꯦ ꯑꯗ ꯍꯛꯆꯥꯡꯗꯤ ꯐꯩ ꯍꯥꯏꯒꯗꯣ ꯀꯃꯥꯏꯅ ꯇꯧꯕꯅꯣ ꯈꯪꯗꯦ ꯑꯗꯨꯒ ꯑꯩ ꯑꯩ ꯑꯗꯨꯗꯒꯤꯗꯤ ꯀꯩꯅꯣꯅ ꯍꯦꯟꯅ ꯄꯥꯝꯃꯦ ꯑꯆꯥꯔꯅ ꯍꯦꯟꯅ ꯄꯥꯝꯃꯦ
ꯎꯝ ꯑꯆꯥꯔꯗꯣ ꯍꯥꯎꯋꯦ ꯃꯣꯏ ꯃꯣꯏ ꯑꯆꯥꯔꯗꯣ ꯑꯩꯈꯣꯏꯒꯤ ꯀꯥꯕꯤꯗꯣ ꯅꯥꯇꯣꯟ ꯀꯥꯕꯤꯗꯣ ꯑꯗꯨ ꯇꯧꯋꯕ ꯍꯥꯎꯋꯦ ꯆꯥꯔꯗꯨꯕꯨꯗꯤ ꯑꯗꯨꯒ ꯑꯇꯩ ꯍꯟꯖꯥꯡ ꯃꯊꯦꯜ ꯃꯌꯥꯝꯗꯗꯤ ꯈꯣꯏꯗꯥꯕ ꯑꯃꯠꯇ ꯌꯥꯎꯗꯦ ꯃꯣꯏꯗ ꯍꯧꯥꯎꯔꯤꯁꯦ ꯑꯩꯅ ꯍꯥꯏꯗꯣꯏꯅꯦ ꯑꯆꯥꯔ ꯍꯔꯦ ꯄꯀꯧꯥ ꯍꯧꯔꯦ ꯕꯣꯔꯥ ꯊꯣꯡꯕꯗ ꯍꯧꯔꯦ ꯑꯩꯁꯦ ꯄꯀꯧꯥꯁꯦ ꯀꯩꯁꯨ ꯌꯥꯝ ꯆꯥꯒꯕ ꯃꯤ ꯅꯠꯇꯦꯕ ꯑꯗꯣ ꯉꯁꯤꯒꯤꯗꯨꯗꯤ ꯍꯥꯎꯋꯕ ꯑꯩꯅ ꯄꯥꯝꯕꯗ ꯊꯣꯛꯑꯦꯕ ꯑꯩꯈꯣꯏꯒꯤ ꯍꯦꯛ ꯄꯥꯏꯕꯗ ꯕꯦꯠ ꯕꯦꯠ ꯂꯥꯎꯔꯒ ꯀꯥꯏꯕꯤꯗꯣ ꯑꯗꯨꯗꯨꯅ ꯍꯥꯎꯕꯅꯦꯅ ꯄꯀꯣꯔꯥꯗꯤ ꯄꯀꯣꯔꯥꯗꯤ ꯑꯩꯈꯣꯏꯒꯤ ꯆꯈꯠ ꯆꯈꯠ ꯇꯧꯔꯒ ꯃꯅꯨꯡ ꯃꯅꯨꯡ ꯃꯨꯟꯗꯕꯗꯣ ꯑꯩꯈꯣꯏꯒꯤ ꯇꯤꯡꯕ ꯇꯤꯡꯕ ꯌꯧꯗꯕꯒꯤ ꯏꯪꯈꯥꯡ ꯃꯅꯨꯡ ꯃꯨꯟꯗꯕꯗꯣ ꯑꯗꯨꯗꯣ ꯍꯥꯎꯇꯕꯅꯦꯕ
ꯃꯥꯅꯦ ꯃꯥꯅꯦ ꯀ ꯅ ꯀꯩꯅꯣ ꯇꯧꯕ ꯍꯥꯏꯇꯥꯔꯦ ꯑꯩꯈꯣꯏꯒꯤ ꯍꯧꯖꯤꯛꯀꯤꯨꯝꯃꯦ ꯄꯀꯧꯔꯥꯗꯣ ꯇꯛ ꯂꯥꯎ ꯊꯥꯗꯔꯒ ꯑꯗꯨꯝ ꯌꯦꯟꯊꯣꯛꯄ ꯑꯣꯏꯇꯥꯥꯔꯗꯤ ꯃꯅꯨꯡꯗ ꯄꯣꯞꯊꯣꯛꯑꯔꯣꯏ ꯍꯥꯎꯇꯕꯔ ꯀꯟꯀ ꯂꯥꯎꯕꯗꯣ ꯑꯗꯨꯅ ꯈꯔ ꯋꯥꯠꯂꯤꯉꯩ ꯇꯧꯕ ꯑꯩꯁꯨ ꯇꯧꯋꯦ ꯍꯣꯇꯦꯜꯗꯒ ꯆꯥꯕ ꯑꯣꯏꯔꯒꯁꯨ ꯑꯩꯈꯣꯏꯒꯤ ꯀꯩ ꯃꯄꯣꯛ ꯀꯥꯏꯗꯣꯏ ꯁꯥꯕꯄꯣꯠꯠꯇ ꯃꯅꯨꯡ ꯊꯣꯠ ꯊꯣ ꯊꯣꯔ ꯂꯥꯎꯔꯒ ꯑꯃ ꯐꯣꯡ ꯀꯥꯏꯕ ꯑꯃ ꯂꯩꯕꯅꯦ ꯄꯥꯏꯔ ꯆꯥꯔꯀꯥꯟꯗ ꯑꯗꯨꯅꯦꯅ ꯍꯥꯎꯕꯅꯦ ꯍꯥꯎꯕꯦ ꯑꯗꯣ ꯀꯟ ꯀꯟ ꯂꯥꯎꯗꯕ ꯁꯨꯡꯆꯥ ꯆꯥꯅꯤꯡꯗ꯭ꯔꯦ ꯑꯗꯣ ꯀꯅꯥꯒꯨꯝꯕ ꯈꯔꯗꯤ ꯑꯗꯨꯃꯥꯏꯅ ꯀꯟ ꯈꯠ ꯂꯥꯎꯅ ꯆꯥꯅꯤꯡꯕꯁꯨ ꯂꯩ ꯍꯥꯏꯕ ꯑꯗꯨꯅ ꯑꯗꯨꯝꯕꯗꯨꯗꯤ ꯍꯦꯛ ꯃꯩꯗ ꯊꯥꯡꯊꯔꯒ ꯆꯥꯕꯩ ꯃꯇꯝꯗꯣ ꯈꯔ ꯑꯗꯨ ꯉꯥꯏꯍꯥꯛꯪ ꯋꯥꯠꯂꯤꯉꯩꯗ ꯈꯔ ꯀꯨꯏꯅ ꯊꯝꯃꯒꯗꯤꯕ ꯑ ꯑꯗꯨ ꯈꯨꯗꯛꯇ ꯇꯧꯔꯗꯤ ꯃꯅꯨꯡꯗ ꯀꯟ ꯀꯟ ꯂꯥꯎ ꯂꯩꯕꯅꯦꯕ
ꯑꯩꯈꯣꯏꯗꯤ ꯊꯣꯠꯄꯗꯨꯅ ꯄꯥꯝꯖꯩ ꯍꯥꯎꯁꯨ ꯍꯦꯜꯂꯤ ꯀꯪꯀ ꯍꯥꯎꯕꯗꯗꯤ ꯆꯥꯛꯁꯨꯛ ꯆꯥ ꯍꯩ ꯆꯥꯅꯤꯡꯗꯦ ꯑꯗꯨꯒ ꯉꯁꯤꯒꯤ ꯃꯊꯦꯜꯗꯨꯗꯅꯦ ꯁꯤꯡꯖꯨꯒꯨꯝꯕ ꯑꯃ ꯌꯥꯎꯍꯟꯅꯤꯡꯉꯦꯕ ꯑꯩꯗꯤ ꯁꯤꯡꯖꯨ ꯌꯥꯝ ꯄꯥꯝꯃꯦꯕ ꯈꯪꯕ꯭ꯔꯥ ꯑꯗꯨ ꯁꯤꯡꯖꯨꯗꯨꯗꯤ ꯌꯥꯎꯗꯕ ꯑꯇꯩ ꯃꯌꯥꯝꯗꯤ ꯌꯥꯝꯃꯒ ꯁꯤꯡꯖꯨꯗꯤ ꯍꯥꯞꯇꯦꯕ ꯀꯩꯗꯧꯅꯣ ꯍꯗꯦ
ꯀꯩꯅꯣ ꯃꯣꯏꯗ ꯀꯥꯎꯔꯤꯖꯥꯠ ꯂꯥꯛꯑꯣ ꯃꯦꯥ ꯦꯥꯃꯦꯁꯕꯨ ꯁꯤꯡꯁꯨ ꯌꯥꯎꯦ ꯃꯦꯔꯥꯃꯦꯁ ꯀꯛꯀꯤ ꯋꯥꯟꯇꯕ ꯉꯥ ꯊꯣꯡꯕꯗ ꯑꯣꯏꯔꯒꯁꯨ ꯅꯠꯇꯦ ꯃꯦꯔꯥꯃꯦꯁ ꯑꯣꯏꯔꯁꯨ ꯃꯦꯔꯥꯃꯦꯁ ꯅꯠꯇꯕꯁꯨ ꯁꯤꯡꯖꯨ ꯑꯁꯤꯗꯤ ꯑꯩꯈꯣꯏꯒꯤ ꯎꯁꯣꯞ ꯃꯦꯂꯥꯗ ꯑꯗꯨꯝ ꯁꯣꯏꯕ ꯌꯥꯗ꯭ꯔꯕ ꯃꯊꯦꯜ ꯑꯃ ꯃꯆꯜ ꯑꯃꯅꯦꯕ ꯑꯣ ꯀ ꯍꯥꯞꯄ ꯀꯥꯎꯔꯤꯖꯥꯠꯂꯥ ꯅꯠꯇ꯭ꯔꯒꯅ ꯃꯣꯏ ꯊꯋꯥꯏ ꯍꯥꯞꯇꯔꯤꯖꯥꯠꯂꯥ
ꯈꯪꯗꯦ ꯁꯤꯡꯖꯨꯗꯨꯃꯗꯤ ꯌꯥꯎꯗꯦ ꯑꯗꯨꯅ ꯑꯩꯅꯗ ꯁꯤꯡꯖꯨ ꯂꯥꯛꯀꯗ꯭ꯔꯥꯅ ꯈꯜꯂꯦ ꯑꯗꯨ ꯁꯤꯡꯖꯨꯗꯤ ꯌꯥꯎꯛꯇꯦ ꯁꯤꯡꯖꯨꯒꯤ ꯃꯍꯨꯠ ꯑꯣꯏꯔ ꯃꯥꯜꯂꯦ ꯃꯣꯏꯅ ꯎꯁ ꯀꯥꯞꯁꯨ ꯇꯧꯔꯤꯗ
ꯑꯣ ꯑꯣ ꯑꯣꯏꯔꯝꯕꯁꯨ ꯌꯥꯏ ꯑꯗꯨꯗꯤ
ꯎꯝ
ꯈꯪꯗꯦ ꯑꯗꯨꯝꯕꯗꯨꯣ ꯒ꯭ꯌꯥꯟ ꯇꯥꯗꯦ ꯑꯗꯨꯝꯕ ꯑ ꯑꯣꯏꯔꯝ ꯃꯤꯅꯁꯨ ꯈꯜꯂꯦ ꯑꯗꯨꯒ ꯀꯩꯅꯣꯒꯤꯗꯨꯁꯨ ꯑꯗꯨꯁꯨ ꯌꯥꯏ ꯑꯗꯣ ꯎꯁꯣꯏꯀꯥꯁꯨ ꯌꯥꯎꯕꯩ ꯑꯣꯏꯔꯝꯃꯁꯨ ꯌꯥꯏꯗꯅ ꯃꯣꯏꯅ ꯁꯤꯁꯨ ꯍꯥꯞꯇ꯭ꯔꯤꯗꯨꯅꯗꯤ
ꯎꯝ ꯑꯣꯏꯔꯝꯕꯅꯤ
ꯑꯣ ꯃꯤ ꯀꯌꯥꯃꯨꯛ ꯆꯥꯕ ꯉꯁꯤ
ꯃꯤꯁꯦ ꯑ ꯀꯝꯃꯨꯅꯤꯇꯤ ꯍꯣꯜꯗꯨꯃꯗꯤ ꯊꯜꯂꯦ ꯄꯨꯔꯥ ꯃꯁꯤꯡꯗꯤ ꯑꯩ ꯊꯤꯗ꯭ꯔꯦ ꯍꯪꯉꯛꯇ꯭ꯔꯦ ꯑꯩꯅꯁꯨ ꯑꯩꯈꯣꯏꯅꯅꯦ ꯀꯩꯝ ꯊꯥꯕ ꯈꯣꯠꯄ ꯀꯩꯝꯇ ꯌꯥꯎꯗ꯭ꯔꯦ ꯃꯣꯏꯒꯤ ꯃꯤ ꯄꯨꯂꯞ ꯄꯨꯔꯛꯑꯦꯕ ꯑꯗꯨꯃꯥꯏꯅ ꯃꯣꯏꯅ ꯂꯣꯏꯅ ꯑꯃꯨꯛ ꯁꯤꯟꯈ꯭ꯔꯦ ꯑꯗꯨꯅ ꯑꯩꯈꯣꯏ ꯀꯔꯤꯝ ꯈꯪꯗ꯭ꯔꯦꯕ
ꯑꯣ ꯀꯝꯃꯨꯅꯤꯇꯤ ꯍꯣꯜꯗ ꯑꯗꯨꯝ ꯆꯥꯔꯕꯒꯣ ꯍꯥꯟꯅ ꯌꯨꯝꯒ ꯀꯩꯅꯣꯒꯗ ꯁꯤꯖꯤꯟꯅꯅꯤꯅ ꯇꯧꯕꯗ
ꯌꯨꯝꯁꯨ ꯁꯤꯖꯤꯟꯅꯩꯌꯦ ꯌꯨꯝꯗꯅꯅꯦ ꯑꯍꯜ ꯂꯃꯟ ꯑꯩꯈꯣꯏꯒꯤ ꯆꯠꯄ ꯈꯣꯠꯄꯗ ꯈꯤꯇꯪ ꯅꯨꯡꯉꯥꯏꯇꯕ ꯌꯥꯎꯕꯁꯤꯡꯗꯣ ꯃꯁꯥ ꯁꯣꯟꯕ ꯑꯍꯟꯁꯤꯡꯗꯣ ꯃꯣꯏꯒꯤ ꯑꯣꯏꯅ ꯁꯨꯃꯥꯡꯗꯨꯃ ꯊꯥꯏ ꯈꯒ ꯑꯍꯟ ꯑꯣꯏꯕꯁꯤꯡꯒꯤ
ꯎꯝ ꯑꯣ ꯐꯔꯦ ꯑꯗꯨꯗꯤ ꯅꯨꯡꯉꯥꯏꯅ ꯄꯣꯊꯥꯔꯣ ꯉꯍꯥꯛꯇꯪ ꯃꯌꯥꯝ ꯇꯠꯁꯟꯕꯩꯁꯨ ꯋꯥꯔꯝꯃꯅꯤ ꯑꯩꯁꯨ ꯊꯝꯃꯒꯦꯀꯣ
ꯍꯣꯏ ꯍꯣꯏ